ꯇꯥꯕ꯭ꯔ
ꯗꯦꯅꯦ ꯇꯥꯏꯅꯦ꯫
ꯍꯥꯏꯅꯤꯡꯕꯗꯣ ꯍꯥꯏꯕꯤꯌꯨ ꯍꯦꯁ ꯅꯪꯒꯤ ꯀꯔꯤ ꯅꯨꯡꯉꯥꯏꯇꯕ ꯂꯩꯕ꯭ꯔꯥ꯫
ꯌꯥꯝꯅ ꯂꯩꯌꯦ ꯍꯥꯏꯅꯤꯡꯉꯥꯏ ꯈꯪꯗꯦ ꯌꯥꯝꯃꯟꯕꯒꯤ ꯫
ꯅꯨꯡꯉꯥꯏꯇꯕ ꯂꯩꯕꯗꯣ꯫ ꯍꯥꯏꯕꯤꯌꯣ ꯫
ꯎꯝ ꯅꯍꯥꯥꯟ ꯫ ꯑꯩꯈꯣꯏ ꯖꯦꯅꯦꯔꯤꯛ ꯑꯣꯖꯥ ꯃꯔꯤꯅꯦꯕꯥ ꯫ ꯏꯪꯂꯤꯁꯅꯦ ꯑꯣꯖꯥ ꯃꯔꯤ ꯗꯣ ꯑꯣꯖꯥ ꯑꯍꯨꯝꯗꯤ꯫ ꯀ꯭ꯂꯥꯁ ꯂꯣꯏ ꯂꯣꯏꯔꯦ ꯑꯗꯣ ꯑꯃꯗꯤ ꯍꯩꯆ ꯑꯣ ꯗꯤ ꯍꯩꯆ ꯑꯣ ꯗꯤ ꯑꯣꯏꯕꯒꯤꯀꯣ꯫ ꯊꯕꯛ ꯈꯔ ꯆꯤꯟꯕꯥ ꯫ ꯆꯤꯟꯕꯗꯣ ꯑꯩꯈꯣꯏ ꯀ꯭ꯂꯥꯁꯁꯨ ꯁꯔꯨꯛ ꯇꯦꯟꯗꯒꯤ꯫ ꯑꯅꯤ ꯑꯍꯨꯝꯒꯨꯝꯕꯈꯛ ꯇꯧꯋꯦꯕꯥ ꯫ ꯇꯧꯕꯗꯣ ꯑꯩꯈꯣꯏꯅ ꯇꯦꯛꯁ ꯇꯧꯕ ꯁꯥꯔ ꯑꯩꯈꯣꯏ ꯑ ꯀ꯭ꯂꯥꯁ ꯐꯖꯅ ꯂꯧ꯫ ꯇꯕꯅꯤꯅ ꯏꯝꯄꯣꯔꯇꯦꯟ ꯈꯔ ꯄꯤꯌꯣ ꯍꯥꯏꯔꯒ ꯔꯤꯄ꯭ꯂꯥꯏ ꯇꯧꯗꯕ ꯔꯤꯄꯂ꯭ꯥꯏ ꯫ ꯇꯧꯗꯕ ꯑꯦꯟ ꯑꯗꯨꯒ ꯫ ꯒ꯭ꯔꯨꯞꯇ ꯑꯣꯏꯅ ꯄꯤ ꯗꯤ ꯑꯦꯐꯇꯣ ꯊꯥꯕꯤꯕ ꯑꯣ꯫ ꯌꯦꯡꯁꯨ ꯌꯦꯡꯕꯤꯗꯦ ꯇꯦꯛꯁꯇꯣ ꯑꯗꯣ ꯅꯣꯇꯤꯐꯤꯀꯦꯁꯟꯗꯗꯤ ꯎ ꯎꯕ ꯖꯥꯠꯅꯦꯕꯥ ꯫ ꯒ꯭ꯔꯨꯞꯇ ꯊꯥꯕꯤꯕꯥ ꯑꯩꯉꯣꯟꯗꯗꯤ ꯑꯩꯅ ꯊꯥꯕꯅꯦꯕ꯫ ꯇꯦꯛꯖꯣ ꯑ‌ꯣ ꯑꯩꯈ‌ꯣꯏ ꯑꯣꯖꯥ ꯁꯤꯡꯁꯤꯕꯨ
ꯅꯣꯏ ꯑꯣꯏꯔꯝꯃꯦꯅ ꯀꯜꯂꯝꯃꯦꯅ ꯍꯟꯗꯛꯇꯤ
ꯑꯁ ꯍꯥꯏꯌꯨꯅꯨ ꯀ꯭ꯂꯥꯁꯁꯨ ꯌꯥꯝ ꯔꯤꯒꯨꯂꯔꯅꯦ ꯑꯣꯖꯥ ꯁꯨ ꯂꯣꯢ ꯈꯪꯒ꯭ꯔꯕꯅꯦ ꯅꯍꯥꯟꯁꯨ ꯎꯝ ꯑꯗꯨꯅꯤ ꯑꯁꯦꯡꯕ
ꯑꯗꯨ ꯑꯣꯏꯔꯁꯨ ꯄꯥꯁ ꯇꯧꯅꯤꯉꯥꯢ ꯐꯪꯉꯗꯤ ꯌꯥꯏ ꯀꯩꯅꯣ
ꯎꯝ ꯄꯥꯁꯁ‌ꯦ ꯈꯪꯗ‌ꯦꯅ‌ꯦ ꯀ꯭ꯂꯥꯁꯇꯣ ꯃꯥꯗꯣ ꯃꯥꯒꯤ ꯇꯣꯄꯤꯛꯇꯣ ꯒ꯭ꯌꯥꯟ ꯑꯝꯇ ꯇ ꯇꯥꯗꯦꯕ ꯍꯥꯏꯕꯗꯤ ꯎꯝ ꯒ꯭ꯔꯥꯃꯔꯁꯨ ꯅꯠꯇꯦ ꯎꯝ ꯁ꯭ꯇꯣꯔꯤ ꯇꯥꯏꯞ ꯀꯨꯝ ꯄ‌ꯣꯏꯝꯒꯨꯝꯕꯁꯨ ꯅꯠꯇꯦꯕ ꯎ ꯏꯝꯄꯣꯔꯇꯦꯟ ꯈꯔ ꯄꯤꯕꯤꯌꯨ ꯍꯥꯏꯔꯒ ꯗꯥꯏꯔꯦꯛ ꯀꯣꯏꯁꯟ ꯅꯠꯇꯦꯕ ꯏꯝꯄꯣꯔꯇꯦꯟ ꯇꯣꯄꯤꯛꯒꯨꯝꯕꯀꯣ ꯑꯗꯨꯝ ꯑꯗꯨ ꯍꯪꯕꯅꯦꯕ ꯍꯪꯉꯒ ꯇꯣꯄꯤꯛ ꯑ ꯄꯤ ꯗꯤ ꯑꯦꯐ ꯑꯣꯏꯅ ꯊꯥꯔꯛꯀ‌ꯦ ꯊꯥꯕꯤꯌꯦ ꯑꯗꯨꯒ ꯉꯍꯥꯛ ꯂꯩꯔꯒ ꯁꯥꯔ ꯑꯩꯈꯣꯏ ꯑ ꯑꯦꯛꯖꯥꯝ ꯃꯃꯥꯡꯗ ꯀ꯭ꯂꯥꯁ ꯂꯥꯁ ꯀ꯭ꯂꯥꯁ ꯑꯝꯇ ꯂꯧꯁꯦ ꯃꯤ ꯃꯤ ꯑ ꯑꯅꯤ ꯑꯍꯨꯝꯒꯨꯝꯕ ꯇꯦꯛꯁ ꯇꯧꯈ꯭ꯔꯦꯕ ꯀꯣꯞ ꯇꯧꯔꯁꯨ ꯄꯥꯏꯈꯠꯇꯕ
ꯉꯛꯇ꯭ꯔꯥ ꯁꯤꯒꯨꯝꯕꯗꯤ ꯐꯥꯒꯦꯗꯧꯕꯅꯦ ꯁꯤꯒꯨꯝꯕ ꯑꯣꯖꯥꯗꯤ
ꯑꯣ ꯁꯤ ꯎꯖꯥ ꯍꯩꯁ ꯑꯣ ꯗꯤꯒꯤ ꯄꯥꯏꯔꯦ ꯍꯥꯏꯕꯅꯤ ꯐꯦꯔꯤ ꯏꯒꯣꯗꯣ ꯃꯣꯏ ꯏꯒꯣꯗꯣ ꯌꯥꯝ ꯌꯥꯝ ꯆꯥꯎꯋꯦ ꯑꯣꯖꯣ ꯑꯣꯖꯥ ꯑꯍꯨꯝꯗꯤ ꯀꯣ ꯃꯣꯏ ꯀ꯭ꯂꯥꯁꯁꯨ ꯂꯣꯏ ꯂꯣꯏ ꯔꯦ ꯑꯗꯨꯒ ꯅꯣꯠꯁꯨ ꯄꯤꯌꯦꯕ ꯅꯣꯏ ꯑꯣꯖꯥ ꯍꯩꯁ ꯑꯣ ꯗꯤ ꯄꯥꯏꯕꯒꯤ ꯎꯝ ꯊꯕꯛ ꯈꯔ ꯆꯤꯜꯂꯝꯅꯤ ꯅꯣꯏ ꯏꯝꯄꯣꯔꯇꯦꯟꯁ ꯑꯣꯏꯅ ꯅꯤꯈ꯭ꯔꯣꯅ ꯍꯥꯏꯕꯅꯦꯕ ꯑꯇꯩꯁꯤꯡꯁꯨ ꯍ ꯀꯥꯏꯗꯒꯤ ꯇꯦꯛꯁ ꯐꯥꯎ ꯌꯦꯡꯕꯤꯗꯦ ꯏꯀꯥꯏꯌꯦ
ꯍꯟꯗꯛ ꯎꯝ ꯍꯟꯗꯛꯀꯤ ꯀꯔꯤꯅꯣ ꯚ‌ꯣꯠꯒꯨꯝꯕꯗꯤ ꯂꯥꯛꯇ꯭ꯔꯤꯕ꯭ꯔꯣ ꯃꯇꯝ
ꯂꯥꯛꯇ꯭ꯔꯤꯕ ꯃꯥꯜꯂꯦ ꯈꯪꯗꯦꯌꯦ ꯑꯩꯈꯣꯏ ꯁꯦꯃꯤꯁꯇꯔ ꯂꯣꯏꯕ ꯃꯇꯝꯗ
ꯇꯧꯕ꯭ꯔꯥ ꯑꯣ ꯑꯗꯨ ꯑꯩꯗꯣ ꯅꯍꯥꯟ ꯑꯞ ꯑꯈꯣꯏꯒꯤ ꯑꯉꯥꯡ ꯑꯃꯒꯤ ꯎꯝ ꯑꯦꯃꯤꯁꯟ ꯇꯧꯕꯤꯕ ꯆꯠꯂꯦꯕ ꯑꯁꯤꯒꯤ ꯑꯈꯣꯏꯒꯤ ꯃꯞ ꯐꯝꯗꯨ ꯅꯠꯇꯕ ꯑꯥꯗ ꯀꯔꯤꯅꯣꯔꯣꯝꯗ ꯂꯩꯕꯗꯣ ꯎꯝ ꯈꯔ ꯂꯥꯞꯅ ꯂꯩꯕꯗꯣ
ꯑꯥ ꯍꯣꯏ
ꯑ ꯗꯤꯕ꯭ꯔꯦꯜꯗ
ꯎꯝ
ꯑꯗꯨꯗ ꯇꯧ ꯑꯗꯨꯗ ꯇꯧꯕ ꯆꯠꯄꯅꯦꯕ ꯑꯩꯈꯣꯏ ꯑꯩꯗꯣ ꯑꯗꯨ ꯒ ꯂꯣꯏꯔꯦ ꯃꯈꯣꯏꯒꯤ ꯑ ꯕꯣꯠ ꯂꯦꯞꯀꯗꯧꯕꯁꯤꯡ ꯑꯣꯏꯔꯝꯒꯅꯤꯕꯀꯣ ꯑ ꯍꯩꯄꯥ ꯁꯥꯕꯗꯨ
ꯇꯜꯂꯦ ꯃꯣꯏ ꯃꯣꯏ ꯀꯣꯂꯦꯖꯇꯣ ꯀꯩꯅꯣ ꯇꯧꯋꯤꯅꯦ ꯎꯝ ꯌꯥꯝ ꯒꯦꯠ ꯆꯪꯕꯗ ꯑꯩꯈꯣꯏꯒꯤꯗꯤ ꯐ꯭ꯔꯤ ꯑꯣꯏꯌꯤꯅ ꯀꯣ ꯑꯗꯨꯝ ꯆꯪꯅꯤꯡꯕ ꯆꯪꯉꯤꯅ ꯃꯣꯏꯒꯤ ꯀꯩꯅꯣ ꯅꯣꯠ ꯏꯗ ꯑ ꯃꯤꯡꯒ ꯏꯌꯦꯅꯦ ꯒ꯭ꯌꯥꯟ ꯇꯥꯗꯦ
ꯑꯗꯨꯒꯀꯣ ꯀꯔꯤꯅꯣ ꯂꯩꯕꯅꯦ ꯑ ꯃꯈꯣꯏꯗꯨ
ꯑꯥ ꯅꯨꯄꯥꯁꯤꯡ ꯅꯨꯄꯥ ꯀꯣꯂꯦꯖꯇ ꯑꯗꯨ ꯃꯣꯏꯒꯤꯔ ꯀꯥꯕ꯭ꯔꯥ ꯀꯥꯗꯕ꯭ꯔꯥ ꯑꯗꯨꯒꯤ ꯃꯅꯨꯡꯗ ꯄꯤ ꯒꯦꯠ ꯃꯅꯨꯡꯗꯆꯪꯈ꯭ꯔ ꯆꯪꯕ ꯃꯤꯁꯤꯡꯗꯣ
ꯑꯥꯎ
ꯑꯗꯨꯗꯨ ꯀꯅꯥꯁꯨ ꯍꯥꯄꯦꯟ ꯁꯦꯠꯄ ꯌꯥꯗꯦꯅꯦ
ꯍꯣ ꯍꯣꯏ ꯁꯦꯠꯄ ꯌꯥꯗꯦ ꯍꯥꯏꯌꯦ ꯑꯗꯨꯒ ꯀꯣ ꯅꯍꯥꯟ ꯀꯣ ꯑꯩ ꯑꯗꯨꯗ ꯆꯠꯄ ꯆꯦ ꯂꯧꯅꯤꯡꯉꯥꯏ ꯂꯩꯕ
ꯑꯥ
ꯑꯩꯒꯤꯗꯤ ꯅꯠꯇꯦ ꯑꯗꯨ ꯂꯧ ꯑꯗꯨ ꯃꯇꯝꯗꯣ ꯃꯣꯏꯗꯣ ꯑꯦꯛꯖꯥꯝ ꯇꯧꯕ ꯃꯥꯜꯂꯦ ꯄꯨꯡ ꯋꯥꯟ ꯄꯨꯡ ꯑꯃꯗ ꯂꯣꯏꯒꯅꯤ ꯍꯥꯏꯕ ꯑꯩ ꯄꯨꯡ ꯕꯣꯔꯣ ꯕꯣꯔꯣꯒꯨꯝꯕꯗ ꯂꯥꯛꯄ ꯃꯄꯥꯟꯗ ꯂꯦꯞꯍꯜꯂꯦꯅꯦ ꯒꯦꯠ ꯃꯅꯨꯡ ꯆꯪꯍꯟꯗꯦ ꯎꯝ ꯑꯣꯐꯤꯁ ꯆꯪꯗ꯭ꯔꯁꯨ ꯃꯅꯨꯡꯗꯗꯤ ꯆꯪꯍꯟꯕ ꯌꯥꯏꯅ ꯐꯝꯕ ꯌꯥꯏꯅꯀꯣ ꯄꯨꯡꯈꯥꯏ ꯉꯥꯢꯌꯦ ꯑꯗꯨꯒ ꯃꯅꯨꯡ ꯑꯣꯏꯅ ꯐꯝꯃꯣ ꯂꯥꯛꯑꯣ ꯍꯥꯏ ꯑꯃꯨꯛ ꯀꯧꯕꯅꯦ ꯒꯦꯠ ꯀꯤꯄꯔꯗꯣ
ꯑꯦ ꯑꯗꯨꯗ ꯂꯩꯕ ꯑꯣꯖꯥ ꯁꯨ ꯅꯠꯇꯕ ꯑꯥ ꯁꯥꯇ꯭ꯔꯁꯨ ꯅꯠꯇꯕ ꯅꯨꯄꯥ ꯑꯃ ꯂꯩꯌꯦ ꯈꯪꯕ꯭ꯔꯥ ꯌꯥꯝ ꯍꯩꯄꯥ ꯁꯥꯕ ꯍꯩꯅꯧ ꯑ ꯍꯦꯛꯄꯨꯁꯨ ꯅꯠꯇꯕ ꯈꯪꯕ꯭ꯔꯥ ꯇꯥꯕ ꯂꯧꯕꯗꯨ ꯐꯥꯎꯁꯨ ꯇꯥꯜꯂꯦꯅꯦ ꯌꯥꯗꯦ ꯍꯥꯏꯅ
ꯉꯛꯄꯅꯤꯍꯦ
ꯑꯗꯨꯒ ꯃꯤ ꯃꯃꯥꯟꯅꯕꯒꯤ ꯀꯩꯅꯣ ꯃꯤꯡ ꯆꯟꯕ ꯂꯥꯛꯄꯅꯦꯕ
ꯑꯥ
ꯑꯗꯨ ꯅꯨꯄꯥꯕꯨ ꯐꯥꯎꯁꯨ ꯃꯅꯨꯡꯁꯨ ꯆꯪꯕ ꯅꯠꯇꯦ ꯃꯄꯥꯟꯗ ꯃꯈꯣꯏꯒꯤ ꯐꯝꯕ ꯐꯝꯗ ꯐꯝꯔ ꯂꯩꯕꯗꯣ ꯍꯥꯏꯄꯦꯟ ꯁꯦꯠꯄꯀꯣ
ꯎꯝ
ꯑꯗꯨ ꯁꯦꯠꯄꯒꯤ ꯃꯄꯥꯟꯗ ꯊꯣꯛꯈ꯭ꯔꯣ ꯍꯥꯏꯅ ꯇꯥꯟꯊꯣꯛꯄꯤꯕ ꯋꯥꯅꯤꯗ
ꯐꯔꯦ ꯆꯠꯂꯅꯤ ꯑꯗꯨꯗꯤ ꯑꯗꯨꯒ ꯍꯥꯏꯔꯒ ꯑꯩꯈꯣꯏ ꯀꯣꯂꯦꯖꯅ ꯕꯦꯁ ꯇꯥ ꯇꯥꯔꯦ ꯍꯥ ꯑꯩꯈꯣꯏꯗꯤ ꯑꯗꯨꯝ ꯆꯪꯅꯤꯡꯕ ꯑꯗꯨꯝ ꯆꯪꯕ ꯌꯥꯏꯅꯀꯣ
ꯍꯣꯏ
ꯇꯟꯗꯔꯥꯁꯤ ꯀꯣꯂꯦꯁꯁꯦ
ꯖꯥ ꯖꯥꯠꯅꯦ ꯃꯁꯥ ꯃꯁꯥꯒꯤ ꯃꯐꯝ ꯃꯐꯝꯒꯤ ꯅꯤꯌꯣꯝ ꯑꯣꯏꯔꯕ ꯃꯥꯜꯂꯦ ꯑꯗꯨꯒ ꯑꯗꯨꯗ ꯑꯗꯨꯗ ꯀꯥꯕꯁꯤꯡꯗꯨꯣ ꯍꯩꯄꯥ ꯌꯥꯝ ꯁꯥꯏꯌꯦꯕ ꯈꯪꯕ꯭ꯔꯥ ꯌꯦꯡꯕ ꯃꯇꯝꯗ ꯃꯤ ꯑꯅꯧꯕ ꯎꯕ ꯌꯥꯗꯕꯒꯨꯝꯕ ꯖꯥꯠꯇꯣ
ꯎꯝ ꯅꯍꯥꯟ ꯏꯆꯦꯒꯤꯀꯣ ꯇꯦꯁ ꯑꯗꯨꯨꯝꯕ ꯆꯠꯄꯅꯦ ꯄꯥꯛ ꯑꯩ ꯆꯠꯄꯗꯣ ꯑꯣ ꯂꯣꯏꯔꯣꯏꯅꯦ ꯅꯨꯄꯥꯁꯤꯡꯗꯣ ꯌꯨꯅꯤꯐꯣꯝ ꯐꯣꯝꯗꯣ ꯋꯥ ꯐꯦꯁꯟ ꯁꯣ ꯆꯠꯄ ꯃꯥꯜꯂꯦ
ꯅꯦ
ꯇꯥꯕ꯭ꯔꯥ ꯐꯖꯅ ꯇꯥꯗꯦꯅꯦ
ꯇꯥꯗꯕ꯭ꯔꯥ
ꯑꯣ ꯇꯥꯔꯦ ꯇꯥꯔꯦ
ꯑꯥꯎ
ꯃꯣꯏꯒꯤ ꯗ꯭ꯔꯦꯁꯇꯨ ꯌꯥꯝ ꯐꯦꯁꯟ ꯐꯦꯁꯟ ꯋꯤꯛꯀꯨꯝꯕ ꯃꯥꯟꯕ ꯃꯥꯟꯕꯅꯦ ꯗ꯭ꯔꯦꯁꯇ ꯁꯝ ꯁꯝꯁꯨ ꯅꯨꯄꯥ ꯃꯥꯟꯗꯔꯦ ꯁꯝ ꯁꯥꯡꯕꯗ
ꯀꯔꯤꯅꯣ ꯅꯨꯄꯥꯒꯨꯝꯕ ꯀꯣꯏꯔꯕ ꯂꯥꯛꯄꯅ
ꯎꯝ
ꯅꯨꯄꯥ ꯀꯣꯏꯕ꯭ꯔꯥ ꯀꯔꯤ ꯇꯧꯕ꯭ꯔꯥ ꯈꯪꯗꯦ ꯑꯗꯨꯗ ꯅꯨꯃꯤꯠ ꯆꯨꯞꯄ ꯐꯝꯔꯒ ꯂꯩꯕꯁꯨ ꯂꯩꯌꯦ ꯂꯥꯛꯔꯒ
ꯑꯣ ꯑꯣ
ꯑꯩ ꯅꯍꯥꯟꯗꯣ ꯆꯠꯄꯗꯣ ꯈꯔ ꯃꯈꯣꯏꯒꯤ ꯑꯩꯈꯣꯏꯒꯤ ꯀꯩꯅꯣꯗꯤ ꯑꯩꯈꯣꯏꯒꯤ ꯃꯐꯝꯗꯗꯤ ꯃꯤꯡ ꯆꯟꯕꯗꯣ ꯑ ꯌꯥꯝꯅ ꯃꯇꯝ ꯌꯥꯝ ꯆꯪꯗꯦꯅꯀꯣ ꯍꯥꯏꯕꯗꯤ ꯑ ꯀꯩꯅꯣꯕꯨ ꯑ ꯃꯤꯡ ꯆꯟꯕ ꯌꯥꯕꯨ ꯌꯥꯔꯦ ꯍꯥꯏꯔꯗꯤ ꯑ ꯀꯔꯤ ꯀꯔꯤ ꯇꯧꯔꯒ ꯑꯗꯨꯝ ꯄꯩꯁꯥ ꯄꯤꯁꯤꯜꯂꯒ ꯂꯣꯏꯌꯦꯅ ꯃꯣꯏꯒꯤꯗꯤ ꯆꯪꯕ ꯊꯣꯛꯄ ꯆꯪꯕ ꯊꯣꯛꯄ ꯑꯃ ꯂꯣꯏ ꯑꯃꯗ ꯆꯪꯕ ꯑꯃ ꯂꯩꯔꯤ ꯂꯣꯏꯔꯦ ꯑꯗꯨꯗ ꯑ ꯑꯗꯨꯗ ꯑꯣꯖꯥꯁꯤꯡ ꯑ ꯂꯩꯕꯗꯣ ꯎꯆꯦꯛ ꯆꯥꯡꯕꯗꯨ ꯌꯦꯡꯕꯗꯨ ꯑꯗꯨ ꯑꯗꯨꯗꯒꯤ ꯍꯦꯟꯅ ꯕꯣꯠ ꯂꯦꯞꯀꯗꯧꯕ ꯁꯇ꯭ꯔꯥ ꯁꯤꯡ ꯑꯗꯨꯅ ꯍꯦꯟꯅ ꯆꯥꯎꯕꯒꯨꯝ ꯇꯧꯋꯦꯅꯦ ꯃꯣꯏꯗꯨ ꯐꯠ ꯆꯪꯉꯒ ꯀꯣ ꯃꯣꯏꯅ ꯆꯦꯗꯨ ꯂꯧꯔꯒ ꯌꯦꯡꯕꯒ ꯁꯥꯌꯦ ꯍꯩꯄꯥ ꯌꯥꯝ ꯁꯥꯕ ꯋꯥꯅꯦ꯫
ꯇꯜꯂꯦꯗ ꯑꯩ꯫
ꯈꯣꯏ ꯑꯗꯨꯒꯨꯝꯕꯗ ꯀ ꯑ ꯇꯝꯍꯧꯗꯕꯗꯣ ꯌꯥꯝ ꯐꯔꯦꯅꯦ
ꯍꯣꯏ ꯍꯣꯏ ꯆꯨꯝꯃꯦ꯫ ꯒ꯭ꯌꯥꯟ ꯇꯥꯕ꯭ꯔꯥ ꯑꯗꯨꯗ ꯇꯝꯃꯗꯤ ꯉꯥꯎꯁꯤꯟꯅꯔꯅꯤ ꯌꯥꯝ
ꯂꯥꯞꯄ ꯂꯥꯞꯄꯒ ꯆꯠꯅꯤꯡꯕ ꯃꯐꯝꯗ꯫
ꯑꯗꯨꯅꯦ
ꯆꯠꯅꯤꯡꯕ ꯃꯐꯝꯗ ꯏꯆꯦ ꯑꯩꯒꯤ ꯏꯆꯦꯗꯤ ꯑꯗꯨ ꯑꯩꯒꯤ ꯏꯆꯦꯁꯨ ꯑꯗꯨꯗ ꯀꯥꯔꯝꯃꯦꯕꯀꯣ꯫ ꯕꯖꯥꯔ ꯕꯖꯥꯔꯒ ꯌꯥꯝ ꯂꯥꯞꯄꯦꯅ꯫ ꯑꯣꯟꯅ ꯇꯩꯅꯕ ꯑ ꯑꯣꯟꯅ ꯇꯩꯅꯕ ꯃꯐꯝꯅꯤꯅ ꯑꯗꯨꯕꯨ ꯏꯆꯦ ꯏꯆꯦꯗꯤꯀꯣ ꯑ ꯕꯖꯥꯔ ꯃꯅꯨꯡꯗ ꯀꯩꯊꯦꯜ ꯃꯅꯨꯡꯗ ꯌꯣꯟꯕ ꯑ ꯆꯥꯛꯇꯨ ꯌꯥꯝ ꯆꯥꯅꯤꯡꯉꯦꯕ ꯃꯥꯗꯤ꯫ ꯑꯗꯨꯒꯤ ꯑꯗꯨꯗ ꯀꯥꯔꯒ ꯊꯣꯛꯄ ꯃꯇꯝꯗ ꯀꯩꯊꯦꯜꯗ ꯑꯃꯨꯛ ꯀꯨꯝꯔꯒ ꯆꯥꯛ ꯆꯥꯔꯒ ꯑꯃꯨꯛ ꯌꯨꯝ ꯍꯜꯂꯛꯄ ꯅꯣꯛꯅꯤꯡꯗ꯭ꯔꯥ
ꯑꯁ ꯌꯥꯏꯅꯦ
ꯑꯗꯨꯅꯦ ꯑꯩꯒꯤ ꯏꯆꯦꯗꯨꯗꯤ ꯆꯥꯅꯤꯉꯥꯏ ꯈꯪꯉꯦꯕ ꯈꯟꯕꯗꯣ
ꯎꯨꯝ
ꯍꯧꯖꯤꯛꯁꯨ ꯑꯗꯨ ꯑꯩꯁꯨ ꯍꯧꯖꯤꯛꯀꯥꯟꯗꯨ ꯆꯥꯕ ꯇꯨꯝꯕ ꯀꯟꯃꯟꯕꯩ ꯑꯦ ꯂꯣꯏꯔꯦꯅꯦ ꯏꯆꯦꯗꯒꯤ ꯍꯦꯟꯒꯗꯧꯔꯦ꯫
ꯎꯝ ꯆꯕꯗꯤ ꯂꯦꯞꯇꯦ ꯈꯣꯏꯖꯨ꯫
ꯍꯣꯏ꯫
ꯅꯍꯥꯟꯁꯨ ꯀꯩꯅꯣꯗ ꯑꯥ ꯑꯁꯤ ꯅꯍꯥꯟ ꯅꯪꯒ ꯋꯥꯔꯤ ꯁꯥꯏ ꯍꯥꯏꯕꯗꯣ
ꯍꯣꯏ
ꯑ ꯅꯣꯡꯅꯤꯡꯕ ꯅꯠꯇꯕ ꯑꯃꯗꯣ꯫
ꯍꯣꯏ ꯍꯣꯏ ꯑꯩꯒꯤ ꯊꯧꯗꯣꯛꯀꯤꯗꯣ꯫
ꯍꯣꯏ ꯑꯗꯨ ꯃꯣꯏꯗ ꯆꯠꯄ ꯆꯠꯂꯒ ꯑꯣ ꯌꯥꯗ꯭ꯔꯦ ꯑꯩ ꯁꯤꯡꯖꯨ ꯍꯧꯖꯤꯛꯀꯥꯟ ꯀꯣꯛ ꯌꯥꯗ꯭ꯔꯦ ꯁꯤꯡꯖꯨ ꯆꯃꯟ ꯆꯃꯟꯕꯩ꯫
ꯄꯨꯛ ꯁꯣꯛꯀꯅꯤꯀꯣ ꯑꯩꯗꯤ ꯑꯗꯨꯏꯗꯤ ꯆꯈꯥꯎꯒꯤ ꯍꯤꯗꯥꯛ ꯆꯥꯔꯤꯕꯅꯤ꯫ ꯈꯖꯤꯛ ꯈꯖꯤꯛꯇꯤ ꯈꯖꯤꯛꯈꯛ ꯆꯥꯔꯁꯨ ꯈꯖꯤꯛꯈꯛ ꯆꯥꯔꯁꯨ ꯌꯥꯗ꯭ꯔꯦꯅꯦ꯫
ꯍꯣꯏ ꯆꯥꯃꯟꯕꯒꯤꯀꯣ ꯀꯩꯅꯣ ꯍꯧꯖꯤꯛꯇꯤ
ꯈꯖꯤꯛꯈꯛ ꯆꯥꯕꯁꯨ ꯐꯥꯏꯗꯩꯌꯦ꯫
ꯋꯥ ꯂꯣꯏꯔꯦ ꯑꯗꯨ꯫
ꯑꯥ ꯃꯤꯁ ꯇꯧꯔꯅꯤꯅꯦ ꯌꯥꯝ꯫
ꯑꯗꯨꯅꯦ ꯑꯈꯣꯏꯅ ꯊꯥꯏꯅ ꯕꯥꯜꯇꯤꯟꯗ ꯆꯥꯕꯗꯣ꯫
ꯑꯣ
ꯀꯌꯥꯃꯨꯛ ꯁꯨꯔꯥ ꯈꯪꯗꯦ ꯂꯥꯎꯕ ꯆꯥꯡꯗꯣ꯫
ꯑꯁꯦꯡꯕꯒꯣ
ꯌꯥꯝꯅꯁꯨ ꯅꯨꯡꯉꯥꯏꯗ ꯑꯗꯨ ꯃꯇꯝꯗꯀꯣ꯫
ꯑꯗꯨꯅꯦ ꯄ꯭ꯔꯣꯕꯂꯦꯝꯁꯨ ꯂꯩꯇꯦ
ꯑꯈꯣꯏꯒꯤ ꯅꯣꯛꯅꯤꯡꯕ ꯃꯔꯨꯞꯇꯨ
ꯑꯥ
ꯃꯥꯅ ꯎꯝ ꯑꯃꯨꯛꯀ ꯃꯇꯝꯗꯣ ꯌꯧꯅꯤꯡꯉꯦ ꯍꯥꯏꯔꯒ ꯂꯩꯕꯅꯦ
ꯑꯗꯨꯅꯦ ꯑꯗꯨꯒ ꯑꯃꯗꯨꯁꯨ ꯑꯥ ꯀꯩꯅꯣ ꯍꯣꯁꯇꯦꯜꯗ ꯂꯩꯕꯗꯣ
ꯎꯝ
ꯑꯗꯨꯁꯨ ꯍꯥꯏ ꯍꯥꯏꯕꯅꯦ ꯉꯔꯥꯡ ꯏꯕꯥꯅꯤ ꯀꯣꯜ ꯇꯧꯋꯦꯕ ꯀꯣꯜ ꯇꯧꯔꯒ ꯑꯗꯨ ꯃꯇꯝꯗ ꯌꯥꯝ ꯅꯨꯡꯁꯤꯌꯦ ꯑꯥ ꯅꯨꯄꯥ ꯃꯣꯏ ꯒꯦꯡ ꯂꯩꯔꯝꯗ꯭ꯔꯗꯤ ꯀꯩꯁꯨ ꯇꯧꯔꯝꯃꯣꯏ ꯀꯣ ꯑꯦ
ꯑꯁꯦꯡꯕ ꯑꯗꯨꯒꯤ ꯎꯝ ꯀꯩꯅꯣꯁꯤꯡꯗꯨꯅꯅꯦꯍꯦ ꯂꯣꯏꯅꯃꯛꯁꯦ
ꯑꯗꯨꯅꯦ
ꯅꯨꯡꯉꯥꯏꯅ ꯂꯩꯔꯝꯒꯦꯗꯧꯕꯗꯨ ꯑꯩꯈꯣꯏ ꯃꯔꯛꯇ ꯐꯥꯎ ꯑꯩꯈꯣꯏ ꯃꯔꯛꯇꯁꯨ ꯑꯩꯈꯣꯏꯒꯤ ꯖꯥꯠ ꯃꯔꯛ ꯇꯁꯨ ꯑꯥ ꯄꯥꯝꯅꯕꯒꯗꯤ ꯇꯧꯅꯕꯗꯤ ꯂꯩꯌꯦ ꯑꯗꯨꯕꯨ ꯑꯗꯨꯝ ꯃꯔꯨꯞ ꯑꯣꯏꯅ ꯂꯣꯏꯅꯃꯛ ꯇꯤꯟꯅꯕꯅꯤꯅ ꯀꯔꯤꯁꯨ ꯈꯟꯅꯗꯦꯕ
ꯅꯨꯡꯗꯥꯡꯗ ꯚꯗꯤꯑꯣꯒꯨꯝꯕ ꯚꯤꯗꯤꯑꯣ ꯀꯣꯜꯒꯨꯝꯕ ꯇꯧꯔ ꯒ ꯌꯥꯝꯅ
ꯑꯣ ꯑꯩꯒꯤ ꯁꯀ꯭ꯔꯤꯟ ꯁꯣꯠ ꯂꯩꯕꯅꯦ ꯑꯥ ꯍꯤ ꯍꯤ
ꯑꯗꯨꯅꯦ
ꯅꯨꯡꯁꯤꯌꯦ ꯈꯜꯂꯒ
ꯒꯦ ꯑꯗꯨꯃꯥꯏꯅ ꯇꯧꯈ꯭ꯔꯕꯒꯤ ꯑꯩꯈꯣꯏꯒꯤ ꯃꯔꯨꯞ ꯅꯨꯄꯥꯁꯤꯡꯗꯨꯁꯨ ꯑꯩꯈꯣꯏꯒ ꯄꯨꯟꯅꯤꯡꯗ꯭ꯔꯕꯅꯦꯕ ꯈꯣꯏ ꯑꯩꯈꯣꯏ ꯑꯩꯈꯣꯏꯅ ꯍꯣꯡꯂꯔꯛꯄꯒꯤꯅꯦꯕ ꯑꯗꯨ ꯃꯣꯏꯅ ꯅꯠꯇꯦꯕ
ꯑꯩꯈꯣꯏ ꯀꯩꯅꯣꯗꯁꯨ ꯆꯠꯂꯦꯅ ꯑꯁꯤ ꯑꯥ ꯐ꯭ꯔꯦꯁꯔꯁ ꯃꯤꯠ ꯑꯣꯢ ꯐ꯭ꯔꯦꯁꯔꯁ ꯃꯤꯠꯔꯥ ꯒ꯭ꯔꯥꯎꯟꯗ ꯇꯧꯕꯗꯨ
ꯍꯣꯏ
ꯊꯦꯡꯅ ꯍꯟꯕꯗꯣ
ꯍꯣꯏ ꯑꯁ ꯅꯨꯡꯉꯥꯢꯕꯅꯦꯍꯦ
ꯒꯤꯐ ꯀ ꯑꯦꯛꯁꯆꯦꯟꯖ ꯇꯧꯗꯣꯏꯔꯣ?
ꯎꯝ
ꯅꯨꯡꯁꯤ꯫